ꯍꯜꯂꯣ
ꯑꯣ ꯇꯥꯔꯦ ꯇꯥꯔꯦ
ꯇꯥꯔꯦ ꯇꯥꯔꯦ ꯅ ꯐꯣꯟꯁꯦ ꯌꯥꯝ ꯄꯤꯛ ꯑꯣ ꯌꯥꯏ ꯌꯥꯏ ꯇꯥꯕ꯭ꯔꯣ
ꯍꯣꯢ ꯇꯥꯏ ꯀꯗꯧꯔꯤꯅꯣ
ꯀꯩꯁꯨ ꯇꯧꯗꯦ ꯁꯥꯃꯟꯕꯅ ꯉꯁꯤꯁꯦ ꯂꯣꯏꯔꯦ ꯉꯁꯤꯗꯤ ꯅꯨꯡꯁꯥ ꯌꯥꯝ ꯀꯜꯂꯦ
ꯉꯁꯥꯏ ꯅꯣꯡ ꯆꯨꯕꯒꯤꯅꯦ
ꯅꯣꯡ ꯆꯨꯕꯗꯣ ꯈꯤꯇꯪ ꯆꯨꯌꯦ ꯑꯗꯨꯒ ꯌꯥꯝ ꯑꯃꯨꯛ ꯅꯨꯡꯁꯥ ꯌꯥꯝ ꯀꯟꯅ ꯁꯥꯔꯛꯑꯦ
ꯁꯤꯗꯗꯤ ꯐꯖꯅ ꯆꯨꯌꯦ
ꯀꯁ ꯆꯨꯗꯦꯗ ꯆꯗꯦ ꯍꯥꯏꯕꯒ ꯆꯞ ꯃꯥꯟꯅꯩ ꯁꯤꯗꯗꯤ
ꯁꯤꯗ ꯍꯥꯢꯔꯅꯣ ꯑꯁ ꯄꯨꯡꯈꯥꯏ ꯄꯨꯡ ꯃꯤꯅꯤꯠ ꯇꯔꯥ ꯀꯨꯟꯃꯨꯗꯤ ꯆꯨꯔꯝꯅꯤ ꯐꯖꯥꯟꯅ ꯆꯨꯑꯦ ꯇꯞ ꯇꯞꯅꯁꯨ ꯆꯨꯗꯦ ꯑꯁ ꯍꯦꯛ ꯍꯩꯊꯔꯕ ꯋꯥꯅꯤꯗ
ꯎꯝ ꯀꯩꯗꯧꯔꯤꯅꯣ
ꯑꯁ ꯅꯪ ꯇꯧꯔꯛꯀꯦ ꯍꯥꯏꯕꯗ ꯐꯃꯨꯡꯗ ꯀꯥꯔꯨꯏꯅꯦ ꯑꯩ ꯃꯩ ꯂꯥꯕꯗꯥ ꯆꯥꯛ ꯆꯥꯛ ꯊꯣꯡꯇꯣꯛꯈ꯭ꯔꯕꯅꯦ
ꯑꯁ ꯊꯕꯛ ꯌꯥꯝ ꯐꯈ꯭ꯔꯦꯗ ꯍꯟꯗꯛꯁꯦ ꯅꯪ ꯈꯛꯇ ꯊꯣꯡꯉ ꯂꯩꯔꯕ꯭ꯔꯣ
ꯏꯃꯥ ꯂꯩꯇꯕ ꯇꯤꯇꯤ ꯆꯥꯏ ꯁꯟꯊꯤ ꯆꯠꯈꯤꯕ
ꯑꯁ ꯑꯗꯣ ꯐꯩ ꯐꯩ ꯏꯆꯥ ꯂꯩꯖꯕ ꯀꯥꯁꯤꯗꯤꯀꯣ ꯃꯃꯥ ꯃꯄꯥ ꯆꯠꯊꯣꯛ ꯄꯁꯨ ꯊꯕꯛ ꯂꯣꯏ ꯂꯣꯏꯁꯟꯕ
ꯅꯨꯄꯤꯅꯦ ꯀꯩꯅꯣ
ꯅꯪꯁꯦ ꯅꯨꯄꯤ ꯁꯥꯔꯤꯅꯤꯅꯦ ꯍꯟꯗꯛꯁꯤꯀꯣ
ꯑꯁ ꯀꯨꯢꯔꯕꯅꯦ ꯁꯥꯥꯕ
ꯍꯍꯍ
ꯊꯕꯛ ꯃꯇꯝꯗꯅ ꯅꯨꯄꯥ ꯁꯥꯕ
ꯅꯨꯄꯤ ꯀꯣꯏꯕ ꯃꯇꯝꯗ ꯈꯛꯇ ꯑꯣꯏꯔꯝꯃꯅꯤꯅꯦ ꯅꯨꯄꯥ ꯁꯥꯕ
ꯎꯝ ꯑꯗꯨ ꯍꯥꯏ
ꯑꯩꯗ ꯉꯁꯤ ꯌꯥꯝ ꯋꯥꯏꯌꯦ ꯏꯁ ꯏꯃꯥꯟꯅꯕꯤꯒꯤꯀꯣ
ꯎꯝ
ꯆꯦ ꯆꯥꯡ ꯂꯧꯕꯤꯕ ꯂꯧꯕꯤꯌꯣ ꯍꯥꯏꯕꯒꯤ ꯂꯧꯕ ꯆꯠꯂꯦ ꯑꯗꯨꯒ ꯍꯜꯂꯛꯑꯦ ꯍꯧꯖꯤꯛ
ꯅꯨꯡꯉꯥꯏꯅ ꯅꯃꯥꯟꯅꯕꯤ ꯅꯊꯟꯗ ꯆꯠꯂꯤꯔꯣ
ꯏꯃꯥꯟꯅꯕꯤ ꯑꯩꯒ ꯂꯩꯃꯤꯟꯅꯕ ꯏꯃꯥꯟꯅꯕꯤꯒ ꯆꯠꯂꯤ ꯏꯊꯟꯇ ꯆꯠꯇꯦꯗ
ꯑꯗꯨꯗꯤ ꯅꯨꯉꯥꯏ ꯅꯨꯉꯥꯏꯅꯤ ꯅꯃꯥꯟꯅꯕꯤ ꯌꯥꯎꯁꯤ
ꯑꯁ ꯅꯨꯡꯉꯥꯏꯇꯦꯗ ꯌꯥꯝ ꯁꯥꯏ ꯃꯄꯥꯟ ꯊꯣꯛꯅꯤꯡꯗꯦ ꯍꯟꯗꯛꯇꯤ
ꯊꯣ ꯊꯣ ꯌꯨꯝ ꯂꯥꯏꯔꯤꯡ ꯅꯣꯏ ꯅꯁꯥꯁꯨ ꯅꯣꯏꯔꯛꯑꯅꯤ ꯈꯔ ꯈꯔ ꯆꯂꯣ ꯈꯔ ꯈꯔ ꯆꯠꯂꯣ
ꯇꯨꯝꯕꯅ ꯅꯨꯉꯥꯏꯔꯦ
ꯎꯝ ꯇꯨꯝꯅꯤꯡꯉꯝꯅꯤ
ꯀꯔꯤ ꯃꯊꯦꯜ ꯆꯥꯔꯒꯦ ꯉꯁꯤꯁꯤꯕꯨ
ꯁꯒꯣꯜ ꯍꯋꯥꯏ ꯆꯥꯏꯑꯦ
ꯑꯣ ꯁꯒꯣꯜ ꯍꯋꯥꯏꯗꯣ ꯍꯥꯎꯕ꯭ꯔ ꯁꯒꯣꯜ ꯍꯋꯥꯏꯗꯣ ꯍꯥꯎꯕ꯭ꯔꯣ
ꯍꯥꯎꯋꯦꯗ ꯀꯨꯏꯅ ꯆꯍꯤ ꯑꯍꯨꯝ ꯃꯔꯤꯔꯛ ꯁꯨꯔꯝꯃꯅꯤ ꯆꯥꯗꯕ ꯑꯃꯨ ꯉꯁꯤꯅ ꯑꯍꯥꯟꯕ ꯆꯥ
ꯑꯩꯁꯨ ꯀꯨꯏꯔꯦ ꯆꯥꯗꯕ ꯑꯩꯗꯤ ꯁꯒꯣꯜ ꯍꯋꯥꯏꯗꯣ ꯆꯥꯔꯗꯤꯀꯣ ꯆꯥꯛ ꯄꯦꯟꯅ ꯆꯥꯕ ꯍꯩꯇꯦ ꯊꯟꯅ ꯆꯥꯕ ꯍꯩꯇꯦ
ꯈꯪꯗꯦ ꯆꯥꯛ ꯆꯪꯗꯦ ꯑꯩꯒꯤꯗꯤ
ꯏꯁ ꯂꯣꯏꯔꯦꯍꯦ
ꯑꯩꯗꯤ ꯉꯁꯤꯁꯦ
ꯎꯝ
ꯁꯧꯒ꯭ꯔꯤꯒ ꯌꯦꯔꯨꯝ ꯂꯩ ꯌꯦꯔꯨꯝ ꯀꯉꯥꯎꯒ ꯆꯥꯏ
ꯅꯪꯗꯤ ꯌꯦꯔꯨꯝ ꯌꯦꯔꯨꯝ ꯉꯥꯛꯇ ꯁꯛꯇꯤ ꯌꯦꯔꯨꯝ ꯃꯥꯜꯂꯅꯤꯅꯦ
ꯍꯤ ꯉꯔꯥꯡ ꯌꯦꯔꯨꯝ ꯑꯃꯨꯛ ꯂꯩꯕ ꯂꯩꯔꯦ ꯑꯗꯨꯒꯤ
ꯃꯩ ꯃꯩꯊꯣꯡꯗꯨꯗ ꯌꯦꯔꯨꯝ ꯁꯦꯞ ꯑꯣꯜꯂꯅꯤꯀꯣ
ꯐꯖꯗ꯭ꯔꯣ ꯌꯦꯔꯨꯝꯗꯣ ꯏꯪꯉꯧ ꯉꯧꯔꯒ
ꯀꯨꯆꯨꯗꯣ
ꯀꯨꯆꯨꯗꯣ ꯄꯥꯝꯃꯦ ꯑꯗꯨꯕꯨ ꯃꯥꯒꯤ ꯀꯩꯅꯣꯗꯨꯗꯤ ꯄꯥꯝꯗꯦ
ꯌꯦꯔꯨꯝ ꯆꯥꯗꯤ ꯉꯧꯒꯅꯤ ꯍꯥꯏ ꯆꯥꯏꯔꯣꯕ
ꯍꯣꯏ
ꯑꯁ ꯉꯥꯎꯗꯤ ꯉꯥꯎꯔꯝꯅꯤꯗ ꯑꯁ ꯑꯩꯈꯣꯏꯗꯤ ꯈꯪꯗꯦꯅꯦ
ꯌꯦꯔꯨꯝ ꯆꯥꯔꯗꯤ ꯉꯧꯋꯦ ꯍꯥꯏꯌꯦ
ꯑꯁ ꯆꯥꯕ ꯍꯧꯕ ꯇꯥꯔꯦ
ꯆꯥꯑꯣ ꯉꯧꯒꯅꯤ ꯅꯪꯗꯤ ꯃ ꯅꯪꯗꯤ ꯃꯁꯥꯒꯤꯁꯨ ꯉꯧꯋꯤꯗ
ꯑꯥ ꯉꯧꯔꯝꯅꯤ
ꯅꯣꯏꯗꯤ ꯅꯃꯥꯅꯄꯥꯗꯣ ꯌꯥꯝ ꯉꯧꯕꯗꯤ ꯑꯣꯏꯗꯕꯒꯨꯝ ꯇꯧꯋꯦ ꯑꯗꯣ ꯅꯣꯏ ꯏꯃꯨꯡꯁꯤꯡꯗꯤ ꯌꯥꯝ ꯉꯧꯋꯤ ꯀꯣ
ꯈꯪꯗꯦꯗ ꯑꯩꯗꯤ
ꯀꯅꯥ ꯀꯅꯥꯕꯨ ꯃꯥꯟꯕꯔꯤꯒꯦ ꯃꯥꯟꯕꯒꯤꯔꯣ
ꯀꯥꯅꯔ ꯀꯧꯔꯤꯁꯤꯕꯨ
ꯑꯁꯤꯗꯤ ꯂꯧ ꯆꯠꯇ꯭ꯔꯕꯣ
ꯑꯁ ꯆꯠꯂ ꯂꯣꯏꯔꯦꯍꯦ ꯂꯧ ꯂꯣꯏꯔꯒ ꯂꯥꯛꯄꯅꯦ ꯂꯧ ꯂꯣꯏꯕꯤꯈ꯭ꯔꯦ
ꯅꯪꯒꯨꯝꯅ ꯃꯔꯝ ꯑꯣꯛꯄ ꯌꯥꯎꯗ꯭ꯔꯤꯍꯦ ꯂꯧꯁꯨ ꯆꯠꯄ ꯆꯥꯛꯁꯨ ꯊꯣꯡꯕ
ꯑꯁ ꯎꯄꯥꯏ ꯂꯩꯇꯦꯅꯦ ꯇꯧꯗꯕ ꯌꯥꯗꯕꯒꯤ ꯇꯧꯔꯤꯅꯦ ꯇꯟꯂꯤꯅꯦ
ꯇꯧꯒꯗꯕꯅꯤ ꯇꯧꯒꯗꯕꯅꯤ ꯇꯟꯕ ꯌꯥꯗꯦ ꯇꯜꯂꯗꯤ ꯆꯥꯅꯉꯥꯏ ꯂꯩꯔꯔꯣꯏꯅꯦ
ꯂꯧ ꯂꯣꯏꯕꯒꯤ ꯍꯣꯔꯦꯟ ꯏꯟꯁꯥꯡ ꯍꯥꯎꯅ ꯆꯥꯁꯤꯔ ꯈꯜꯂꯤꯅꯤ
ꯆꯥꯊꯣꯛꯑꯣ ꯆꯥꯡ ꯍꯥꯎꯒꯗꯕꯅꯦ
ꯑꯩ ꯑꯩꯈꯣꯏ ꯏꯄꯥꯛ ꯅꯍꯥꯟꯈꯣꯏ ꯏꯄꯥ ꯊꯣꯡꯍꯜꯂꯒ ꯑꯁ ꯆꯝꯊꯣꯡ ꯑꯣꯢꯅ ꯊꯣꯡꯂꯛꯇꯅ ꯑꯁ ꯄꯥꯝꯃꯨ ꯌꯦꯟꯗ ꯑꯩ ꯚꯣꯏꯂꯦ ꯃꯔꯤ ꯈꯛꯇ ꯂꯩꯔꯛꯑꯦꯕ ꯕ꯭ꯔꯣꯏꯂꯔ ꯃꯔꯤꯈꯛꯇ ꯂꯩꯔꯛꯑꯦꯕ ꯂꯧ ꯃꯇꯝꯅꯤꯅ ꯌꯣꯛꯂꯒ ꯆꯥꯁꯤꯔ ꯈꯜꯂꯤꯕ
ꯇꯧꯅꯦ ꯇꯧꯅꯦ ꯑꯁ ꯅꯃꯥ ꯅꯨꯄꯥꯗꯣ ꯌꯥꯝ ꯍꯥꯎ ꯍꯥꯎꯅ ꯆꯥꯔꯝꯒꯅꯤꯀꯣ
ꯅꯪ ꯊꯣꯡꯉꯗꯤ ꯍꯥꯎꯋꯦ ꯍꯥꯏꯗ꯭ꯔꯣ
ꯍꯥꯎꯕ꯭ꯔꯥ ꯍꯥꯎꯕ ꯆꯥ ꯆꯥꯕ ꯌꯥꯔꯗꯤ ꯌꯥꯔꯦ
ꯑꯁ ꯑꯍꯥꯍꯥ ꯁꯨꯃꯥꯏꯅ ꯈꯜꯂꯗꯤ ꯁꯨꯃꯥꯏꯅ ꯈꯜꯂꯗꯤ ꯆꯥꯛ ꯌꯦꯟꯁꯥꯡ ꯊꯣꯡꯕ ꯌꯥꯝ ꯅꯨꯡꯉꯥꯏꯒꯅꯤ
ꯆꯥꯛ ꯌꯦꯟꯁꯥꯡ ꯊꯣꯡꯕꯁꯦ ꯃꯔꯣꯏ ꯃꯔꯥꯡ ꯁꯨꯗ꯭ꯔꯗꯤ ꯇꯜꯂꯤꯅꯦ ꯑꯩꯗꯤ
ꯍꯣꯏ ꯑꯩꯁꯨ ꯇꯜꯂꯦ ꯁꯨꯗ꯭ꯔꯗꯤꯀꯣ
ꯑꯗꯨꯅꯦ
ꯗꯨ ꯍꯟꯖꯥꯡ ꯑꯍꯥꯎꯕ ꯑꯣꯏꯔꯁꯨ ꯃꯆꯟꯗꯣ ꯃꯔꯣꯏꯒꯨꯝꯕꯗꯣ ꯁꯨꯗ꯭ꯔꯗꯤ ꯕꯤꯠ ꯂꯩꯇꯦ ꯊꯣꯡꯅꯤꯡꯉꯥꯏ
ꯑꯗꯨꯅꯦꯁ ꯇꯟꯕꯨ ꯇꯜꯂꯦꯅꯦ ꯈꯪꯗꯦꯗ ꯏꯁꯥ ꯌꯨꯝꯗꯅꯤꯅ ꯆꯥꯛ ꯌꯦꯟꯁꯥꯡ ꯊꯣꯡꯑꯁꯦ ꯑꯗꯨꯝ ꯀꯩꯅꯣ ꯇꯧꯋꯤꯗ ꯊꯋꯥꯏ ꯆꯪꯗꯦ ꯍꯥꯏ ꯇꯥꯔꯦꯗ ꯃꯤ ꯑꯇꯣꯞꯄ ꯃꯌꯥꯝ ꯄꯨꯜꯂꯒ ꯆꯥꯛ ꯊꯣꯡꯃꯤ ꯆꯥꯛ ꯊꯣꯡꯕ ꯏꯟꯖꯥꯛ ꯊꯣꯡꯕꯗꯨꯗ ꯗꯤ ꯑꯃꯨꯛ ꯄꯨꯛꯅꯤꯡ ꯆꯪ ꯆꯪꯕ
ꯑꯣ ꯃꯤꯅ ꯍꯥꯎꯇꯦ ꯍꯥꯢꯔꯥꯗꯤ ꯇꯜꯂꯦ ꯅꯠꯇ꯭ꯔꯥ ꯍꯥꯍꯥꯍꯥ
ꯑꯗꯨꯅꯦ ꯑꯗꯨꯒꯤ ꯈꯟꯕ ꯖꯥꯔꯣꯢ ꯈꯪꯗꯦꯗ ꯑꯁ ꯉꯔꯥꯡ ꯕꯣꯜ ꯌꯦꯡꯗꯔꯣ
ꯑꯁ ꯌꯦꯡꯗꯦꯗ ꯑꯩ ꯉꯔꯥꯡꯗꯣ
ꯎꯝ
ꯌꯥꯝ ꯊꯦꯡꯅ ꯇꯨꯝꯃꯦ ꯇꯨꯝꯕ ꯌꯥꯗꯕꯒꯤ
ꯑꯁ ꯇꯨꯝꯃꯤ ꯌꯥꯗꯕꯩ ꯊꯦꯡ ꯇꯨꯝꯃꯤ ꯑꯗꯨꯗꯤ ꯌꯦꯡꯉꯨ ꯌꯥꯗ꯭ꯔꯣ
ꯑꯁ ꯍꯥꯏꯕꯗꯤꯀꯣ ꯑꯩꯗꯣ ꯄꯨꯡ ꯑꯃ ꯑꯗꯨꯋꯥꯏꯗ ꯇꯨꯝꯈ꯭ꯔꯦꯕ
ꯑꯃ ꯃꯈꯥꯗꯅꯦ ꯕꯣꯜ ꯂꯩꯕꯗꯨ
ꯂꯥꯛꯑꯝꯗꯥꯏꯗ ꯑꯗꯨꯝ ꯑꯩꯗꯣ ꯑꯁ
ꯑꯁ
ꯕꯣꯜ ꯌꯦꯡꯉꯒ ꯑꯃꯨꯛ ꯇꯨꯝꯗ꯭ꯔꯗꯤ ꯑꯩꯗꯣ ꯋꯥꯔꯅꯦꯕꯀꯣ ꯍꯛꯆꯥꯡꯗꯣ ꯌꯥꯔꯦ ꯑꯗꯨꯒꯤ ꯉꯔꯥꯡꯗꯤ ꯑꯗꯨꯝ ꯇꯨꯝ ꯇꯨꯝꯊꯣꯛꯈ꯭ꯔꯦ ꯑꯩꯗꯤ
ꯑꯁ ꯅꯣꯏꯃꯟꯗꯅ ꯍꯛꯆꯥꯡꯗꯣ ꯀꯩꯅꯣ ꯀꯪꯊꯅꯕ ꯇꯧꯅꯦ ꯑꯩꯁ ꯈꯪꯗꯦ ꯏꯁꯥꯁꯦ ꯑꯗꯨꯝ ꯅꯣꯏꯔꯛꯄꯅꯤꯅꯀꯣ ꯇꯨꯝꯕꯁꯨ ꯅꯨꯡꯉꯥꯏ ꯍꯟꯗꯛ ꯃꯔꯛꯁꯦ
ꯑꯁ ꯑꯩꯗꯤ ꯍꯟꯗꯛꯁꯦ ꯇꯨꯝꯕ ꯌꯥꯗꯦ ꯀꯔꯤꯔꯥ ꯈꯪꯗꯦ
ꯑꯁ ꯅꯪ ꯋꯥꯈꯜꯗ ꯑꯣꯏꯔꯝꯅꯤ ꯁꯦꯔꯥꯟ ꯇꯨꯔꯥꯟ ꯈꯜꯂꯒ ꯂꯩꯔꯝꯅꯤ ꯑꯣꯏꯔꯝꯅꯤ
ꯈꯅꯤꯡꯉꯥꯏ ꯂꯩꯇꯦꯗ ꯀꯔꯤ ꯋꯥꯈꯜ ꯈꯟꯒꯗꯕꯅꯣꯗ
ꯀꯅꯥ ꯑꯁ ꯑꯩꯗꯤ ꯌꯥꯗ꯭ꯔꯦ ꯐꯃꯨꯡꯗ ꯍꯦꯛ ꯆꯪꯉꯤꯗꯤ ꯑꯗꯨꯝ ꯐꯣꯟ ꯌꯦꯡꯉꯒ ꯂꯩꯗꯤ ꯃꯤꯅꯤꯠ ꯃꯉꯥ ꯐꯥꯎ ꯈꯜꯂ ꯑꯗꯨꯝ ꯇꯥꯈꯤꯅꯤ
ꯑꯁ ꯅꯣꯏ ꯊꯕꯛ ꯋꯥꯕꯒꯤꯅꯤꯗ ꯍꯟꯗꯛ ꯂꯧ ꯆꯠꯄꯒꯤ ꯑꯣꯏꯔꯝꯅꯤꯗ
ꯑꯁ ꯊꯕꯛ ꯋꯥꯕ ꯋꯥꯗꯕ ꯑꯗꯨ ꯅꯠꯇꯦꯗ ꯁꯥꯁꯨ ꯅꯣꯏꯔꯞꯅꯤꯅ ꯇꯨꯝꯃꯁꯨ ꯅꯨꯉꯥꯏꯔꯦ ꯊꯕꯛ ꯈꯤꯇꯪ ꯁꯨꯁꯨ ꯍꯨꯃꯥꯡ ꯐꯖꯟ ꯇꯥꯔꯦ ꯑꯗꯨꯒꯤ ꯍꯛꯆꯥꯡ ꯍꯟꯗꯛꯁꯦ ꯊꯕꯛ ꯀꯩꯅꯣ ꯀꯟꯅ ꯁꯨꯅꯤꯡꯉꯤ
ꯍꯟꯗꯦꯛꯁꯦ ꯊꯕꯛꯁꯨ ꯀꯟꯕ ꯇꯨꯝꯕꯁꯨ ꯅꯨꯡꯉꯥꯏꯕ
ꯕꯣꯁ ꯕꯣꯜꯁꯨ ꯁꯅꯥꯅꯤꯡꯏꯅꯦ ꯎꯃꯥꯁꯨ ꯇꯥ ꯎꯃꯥ ꯇꯥꯅꯤꯡꯉꯤꯕꯅꯦ ꯑꯩꯗꯤ
ꯒ꯭ꯔꯥꯎꯟꯗ ꯕꯣꯜꯒ ꯁꯥꯟꯅꯕꯒ ꯆꯠꯇ꯭ꯔꯣ
ꯑꯁ ꯃꯇꯝꯁꯤꯒ ꯌꯥꯗ꯭ꯔꯦꯅꯦ ꯁꯥꯟꯅꯕꯗꯤ ꯁꯥꯟꯅꯅꯤꯡꯕ ꯈꯔ ꯑꯍꯜ ꯂꯃꯟꯁꯤꯡꯅ ꯍꯥꯏ ꯍꯥꯏꯕꯗꯨꯗ ꯇꯜꯂꯕ
ꯍꯣ ꯍꯣꯏ ꯍꯣꯏ
ꯈꯔꯄꯇꯤ ꯃꯇꯝ ꯈꯔꯗꯤ ꯄꯣꯊꯥꯎ ꯍꯥꯏꯕꯒꯤ ꯑꯗꯨꯅꯤ ꯁꯨꯃꯥꯡ ꯊꯣꯛꯇ꯭ꯔꯗꯤ ꯏꯁꯥꯁꯦ ꯌꯥꯗꯦꯕ ꯍꯥꯏꯗꯤ ꯃꯥ
ꯋꯥꯛꯀꯤꯡ ꯆꯠꯂꯣ ꯌꯨꯝꯗ
ꯑꯁ ꯋꯥꯛꯀꯤꯡ ꯆꯪꯅꯤ ꯍꯧꯒꯅꯤ ꯇꯜꯂꯦꯗ
ꯆꯦꯟꯗ꯭ꯔꯁꯨ ꯌꯥꯏꯅ ꯌꯨꯝ ꯗ ꯁꯨꯃꯥꯡꯗ ꯆꯠꯊꯣꯛ ꯆꯠꯁꯤꯟ ꯇꯧꯕ ꯌꯥꯏ
ꯇꯨꯕꯝꯒ ꯆꯞ ꯃꯥꯟꯅꯩꯗ
ꯑꯩꯁ ꯑꯗꯨꯁꯨ ꯆꯠꯄꯅꯤ ꯀꯩꯅꯣ
ꯏꯁ ꯋꯥꯛꯀꯤꯡ ꯆꯠꯅꯕꯗꯤ ꯇꯜꯂꯤꯗꯥ ꯁꯥꯟꯅꯕ ꯈꯣꯠꯄ ꯍꯥꯏꯗꯤ ꯇꯜ ꯄꯥꯝꯃꯦꯅꯦ
ꯍꯧꯒꯠꯄ ꯇꯟꯕꯒꯤꯅꯦ ꯅꯠꯇ꯭ꯔ
ꯑꯗꯨꯅꯦ ꯁ ꯅꯨꯡꯉꯥꯏ ꯀꯥꯗꯦꯅ ꯃꯔꯣ ꯕꯣꯜꯁꯨ ꯌꯦꯡꯉꯦ ꯑꯃꯨꯛ ꯏꯁ ꯃꯤꯠꯁꯦ ꯌꯥꯗꯦꯅ ꯍꯟꯗꯛꯁꯦ ꯇꯨꯝꯗꯕꯒꯤꯔ ꯈꯪꯗꯦ ꯑꯗꯨꯝ ꯅꯥꯔꯤ ꯅꯥꯔꯤ ꯇꯧꯔ ꯂꯩꯅꯦ
ꯆꯞ ꯃꯥꯟꯅꯩ ꯑꯩꯗꯤꯀꯣ ꯇꯨꯝꯗꯤ ꯇꯨꯝꯅꯤꯡꯉꯦꯕꯀꯣ ꯑꯗꯨꯒꯅꯦ ꯇꯨꯝꯊꯥꯔꯗꯤꯀꯣ ꯑꯃꯨꯛ ꯑꯣ ꯇꯨꯝꯃꯨ ꯌꯥꯗꯕ ꯑꯗꯨꯃꯥꯏꯟ ꯇꯧꯕ
ꯑꯁ ꯑꯩꯗꯤ ꯇꯨꯝꯃꯗꯤ ꯅꯨꯡꯉꯥꯏꯔꯦꯁ ꯇꯨꯝꯕꯗꯅ ꯂꯥꯟ ꯗꯧꯔꯁꯨ ꯈꯪꯉꯣꯏꯗ꯭ꯔꯥ ꯈꯪꯂꯤꯅꯦ ꯅꯨꯃꯥꯏ ꯀꯕ ꯇꯣ ꯇꯥꯗ꯭ꯔꯗꯤ ꯑꯗꯨꯃꯨꯛ ꯀꯤꯔꯕ ꯍꯟꯗꯛ ꯍꯥꯟꯅꯗꯤ ꯇꯨꯝꯃ ꯀꯥꯟꯗ ꯀꯩ ꯈꯨꯟꯖꯦꯜ ꯑꯃ ꯍꯦꯛ ꯇꯥꯕꯗ ꯑꯗꯨꯝ ꯃꯤꯀꯞ ꯊꯣꯛꯑꯦꯕ ꯍꯧꯖꯤꯛꯀꯥꯟꯗꯤ ꯏꯁ ꯀꯧꯔꯁꯨ ꯇꯥꯗ꯭ꯔꯦ
ꯑꯁ
ꯑꯁ ꯀꯈꯨꯟ ꯈꯨꯇꯨꯝꯗꯣ ꯄ꯭ꯔꯞ ꯄꯦꯜꯂꯖꯥꯠꯅꯤ ꯑꯗꯨꯝ ꯇꯨꯝꯕ ꯀꯥꯟꯗ ꯀꯩ ꯍꯥꯏꯅꯤ ꯑꯗꯨꯝ ꯋ ꯋꯥꯈꯜꯗꯣ ꯀꯩꯅꯣꯗ ꯇꯧꯗ꯭ꯔꯦꯕ ꯑꯗꯨꯝ ꯇꯨꯝꯕꯗ ꯑꯗꯨꯝ ꯆꯪꯈ꯭ꯔꯦꯕ
ꯑꯣ ꯀꯔꯤ ꯋꯥꯈꯜ ꯈꯟꯅꯤꯡꯉꯥꯏ ꯂꯩꯕ꯭ꯔꯥꯅꯦ ꯅꯣꯏꯕꯨ ꯊꯕꯛꯁꯨ ꯊꯤꯔꯒ ꯂꯩꯔꯦ ꯅꯨꯄꯤꯁꯨ ꯂꯩꯔꯦ ꯀꯔꯤ ꯋꯥꯠꯂꯤꯒꯦ ꯋꯥꯠꯇ꯭ꯔꯦ ꯀꯩꯅꯣ
ꯈꯨ ꯇꯨꯝꯗꯤ ꯅꯨꯡꯉꯥꯏꯔꯦ ꯏꯃꯥ ꯏꯄꯥ ꯆꯪꯒ ꯀꯥꯗ ꯐꯥꯎ ꯆꯡꯉꯒ ꯃꯤꯡ ꯀꯧꯋꯦ ꯇꯥꯗꯦ ꯑꯗꯨꯝ ꯅꯨꯡꯉꯥꯏ ꯇꯨꯝꯃꯒꯦ
ꯑꯁ ꯐꯖꯔꯦꯍꯦ ꯅꯪ
ꯑꯗꯨꯅꯤ ꯂꯥꯟ ꯂꯥꯛꯑꯗꯤ ꯅꯣꯡꯃꯩ ꯀꯥꯞꯅꯕꯗꯨ ꯈꯪꯉꯣꯏꯗ꯭ꯔꯣ ꯈꯪꯅꯤ ꯇꯨꯝꯗꯦ ꯁꯤꯅꯤꯍꯦ ꯃꯤꯗꯤ ꯂꯥꯟ ꯆꯦꯟ ꯂꯥꯟ ꯇꯧꯅꯤ ꯆꯦꯟꯕꯗ ꯀꯥꯞꯔꯛ ꯗ꯭ꯔ ꯈꯪꯗꯦ ꯑꯩꯗꯤ ꯐꯃꯨꯡꯗ ꯑꯗꯨꯝ ꯅꯨꯡꯉꯥꯏꯅ ꯇꯨꯝꯃ ꯅꯨꯡꯉꯥꯏ ꯀꯤꯗꯧ ꯃꯥꯜꯂꯦ
ꯑꯣ
ꯑꯁ ꯈꯪꯗꯦ ꯇꯨꯝꯕꯖꯦ ꯌꯥꯗ꯭ꯔꯀꯥꯟꯗ ꯍꯟꯗꯛꯇꯤ ꯐꯖꯅ ꯇꯨꯡꯒꯥꯏꯔꯦ ꯍꯥꯏꯇꯥꯔꯦꯗ
ꯇꯨꯝꯃꯨꯗꯥ ꯌꯥꯔꯣꯏ ꯃꯇꯝ ꯃꯇꯝꯒꯤꯅꯦ ꯍꯌꯦꯡꯋꯥꯏ ꯇꯨꯝꯕ ꯌꯥꯗꯕ ꯃꯇꯝꯁꯨ ꯑꯃꯨꯛ ꯂꯥꯛꯀꯅꯤ ꯅꯨꯡꯉꯥꯏꯕ ꯀꯥꯟꯗ ꯐꯖ ꯐꯖꯅ ꯇꯨꯝꯊꯣꯛꯑꯣ ꯃꯠ ꯑꯩꯈꯣꯏ ꯍꯧꯖꯤꯛ ꯆꯥꯕ ꯅꯨꯡꯉꯥꯏꯕ ꯊꯛꯄ ꯅꯨꯡꯉꯥꯏꯕ ꯖꯦ ꯑꯁꯤ ꯃ ꯑꯁꯤ ꯃꯇꯝꯗ ꯆꯥꯍꯧꯒꯗꯕꯅꯦ ꯍꯌꯦꯡꯋꯥꯏ ꯆꯥꯕ ꯌꯥꯗꯕ ꯃꯇꯝꯁꯨ ꯂꯥꯛꯀꯅꯤꯕ
ꯑꯁ ꯆꯥꯕꯖꯤ ꯍꯥꯏꯔꯝꯃꯗꯤ ꯐꯖꯅ ꯆꯥꯔꯦ ꯅꯣꯏꯖꯨ ꯅꯣꯏꯈꯠꯂꯦ ꯍꯟꯗꯛ ꯑꯦ ꯍꯦꯛ ꯍꯧꯕꯗꯒꯤꯅꯤ ꯏꯁꯥꯖꯦ ꯄꯨꯔꯥ ꯅꯣꯏꯔꯤꯖꯦ
ꯑꯣ
ꯁꯨ ꯃꯥꯏꯒꯖꯦ ꯌꯦꯡ ꯌꯥꯗ꯭ꯔꯦꯍꯦ ꯄꯣꯝꯃꯒ ꯆ
ꯅꯪꯒꯤ ꯃꯥꯏꯗꯤ ꯄꯣꯝꯃꯤꯍꯦ
ꯌꯥꯗꯨꯅꯦ ꯑꯁ
ꯅꯪꯒꯤ ꯃꯥꯏꯗꯤꯀꯣ ꯄꯣꯝꯕꯗꯣ ꯈꯪꯈ꯭ꯔꯦꯕ ꯅꯣꯏꯔꯛꯄꯒꯤ ꯄꯣꯝꯕꯗꯣ
ꯑꯁ ꯑꯩ ꯐꯥꯎ ꯉꯥꯡꯉꯤꯅꯦ ꯁꯤ
ꯅ ꯅꯇꯨꯗꯤ ꯍꯥꯏꯗ꯭ꯔꯣ ꯀꯩꯝꯇ ꯅꯣꯏꯌꯦ ꯈꯣꯠꯂꯦ ꯍꯥꯏꯗ꯭ꯔꯣ
ꯑꯁ ꯂꯣꯏ ꯍꯥꯏꯅꯔꯁꯤꯅꯤ
ꯑꯣ ꯍꯨꯝ ꯍꯨꯝ
ꯅꯍꯥꯟ ꯑꯈꯣꯏ ꯁꯥꯏꯇꯣ ꯊꯣꯔꯛꯄ ꯃꯥꯅꯖꯨ ꯍꯥꯏ ꯑꯁ ꯌꯦꯡ ꯌꯥꯗ꯭ꯔꯦ ꯅꯣꯏꯃꯜꯂꯦ ꯇꯨꯒꯖꯩ ꯍꯥꯏ ꯑꯩ ꯑꯗꯣ ꯑꯩꯅꯔꯣ ꯑꯩꯅ ꯍꯥꯏꯕꯤꯕ ꯑꯁ
ꯇꯨꯀꯨꯆꯗ꯭ꯔꯁꯨ ꯎꯄꯥꯏ ꯂꯩꯇꯦ ꯅꯪ
ꯅꯪꯅ ꯇ ꯅꯪꯅ ꯇꯜꯂꯗꯤ ꯈꯪꯗꯦ ꯍꯥꯏꯒꯗꯕꯅꯤ